ꯀꯨꯏꯔꯦ ꯅꯈꯣꯟ ꯇꯥꯗꯕ
ꯍꯥꯥ
ꯀꯨꯏꯔꯦ ꯀꯃꯥꯏ ꯀꯃꯥꯏ ꯄꯥꯜꯂꯤꯅꯣ
ꯑꯩꯁꯦ ꯁꯨꯝ ꯂꯩꯔꯤꯌꯦ ꯀꯣꯆꯤꯡꯁꯨ ꯂꯣꯏꯔꯦ ꯑꯗꯨ ꯃꯠ ꯇꯝ ꯂꯦꯟꯕ ꯈꯪꯗ꯭ꯔꯦ
ꯍ ꯍꯨꯞ
ꯃꯇꯝ ꯂꯦꯟ ꯐꯝ ꯈꯪꯗ꯭ꯔꯦ ꯑꯩ ꯑꯩꯈꯣꯏ ꯑꯟꯇꯤ ꯈꯣꯏꯗꯀꯣ ꯀꯩꯅꯣ ꯆꯥꯏꯌꯦ ꯎꯁꯣꯏ ꯎꯁꯣꯏꯒ ꯎꯁꯣꯏ ꯆꯥꯏ ꯅꯪꯗꯤ
ꯑꯩ ꯉꯁꯤ ꯍꯋꯥꯏꯅꯤꯗ ꯎꯗꯕꯁꯨ ꯀꯨꯏꯔꯦ
ꯑꯥ ꯑꯩꯗꯤ ꯅꯍꯥꯟ ꯅꯈꯣꯏ ꯀꯣꯏꯕ ꯆꯠꯄꯗꯣ ꯄꯤꯛꯆꯔ ꯌꯦꯡꯉꯒ ꯑꯁ ꯃꯣꯏꯁꯦ ꯌꯥꯝ ꯅꯨꯡꯉꯥꯏꯔꯤꯅꯦ ꯍꯥꯏꯅ ꯈꯟꯕꯅꯦ
ꯒꯔꯤꯒ ꯆꯤꯜꯂꯕ ꯑꯗꯨꯒꯤ
ꯍꯣꯏ ꯒꯥꯔꯤ ꯆꯤꯟꯕꯒꯤ ꯑꯩꯈꯣꯏꯗꯤ ꯃꯤꯔꯦꯝ ꯇꯥꯔꯦ ꯃꯤꯔꯦꯝ
ꯑꯁ ꯑꯩꯈꯣꯏ ꯑꯍꯨꯝ ꯐꯝꯕꯗꯤ ꯀꯩꯁꯨꯝ ꯇꯧꯗꯦ ꯒꯥ ꯗꯣ ꯑꯃꯨꯛ ꯐꯝꯃꯅꯤ ꯌꯥꯗ꯭ꯔꯦ ꯈꯨꯆꯤꯟ ꯑꯃꯅꯤ
ꯃꯥ ꯃꯥ ꯃꯃꯥꯡꯗ ꯐꯝꯃꯗꯤ ꯃꯃꯥꯡ ꯃꯃꯥꯡꯗ
ꯃꯃꯥꯡꯗ ꯕ꯭ꯌꯨꯇꯤ ꯁꯤꯟ ꯍꯣꯃꯣꯗꯣ
ꯑꯆꯥ ꯑꯆꯥ ꯆꯥ ꯆꯥ ꯅꯈꯣꯏ ꯅꯈꯣꯏ ꯅꯈꯣꯏ ꯅꯛꯅꯕ꯭ꯔꯥ ꯍꯥꯏꯗꯤ ꯀ꯭ꯂꯣꯁ ꯑꯣꯏꯕ꯭ꯔꯥ
ꯍꯣꯏ ꯑꯁꯤꯗ ꯃꯥ ꯔꯦꯟ ꯂꯩꯕꯅꯤ ꯍꯣꯏ ꯑꯩꯈꯣꯏ ꯀꯥ ꯕꯤꯜꯗꯤꯡꯗ
ꯍꯣꯏ ꯃꯥꯅ ꯍꯦꯟꯅ ꯃꯔꯨ ꯑꯣꯏꯔꯦꯅꯦ
ꯃꯥ ꯁꯁ ꯍꯥꯏꯗꯨꯗꯤ
ꯎꯝ ꯐꯔꯦ ꯐꯔꯦ ꯃꯊꯪꯗ ꯀꯗꯥꯏꯅ ꯍꯣꯏ ꯂꯣꯛꯇꯥꯛ ꯑꯃꯨꯛ ꯆꯠ ꯀꯅꯤ ꯍꯥꯏꯅ
ꯈꯪꯅ ꯀꯥꯡꯄꯣꯛꯄꯤ ꯍꯥꯏꯌꯦ
ꯀꯗ꯭ꯔꯣ
ꯑꯕꯨꯡꯒꯣꯟꯗꯤꯤꯗꯅ ꯑꯩꯈꯣꯏ ꯒ꯭ꯔꯨꯞꯗ ꯑ ꯀꯩꯅꯣ ꯊꯥꯕꯅꯦ ꯅꯦꯛꯁ ꯂꯣꯛꯇꯥꯛꯅ ꯊꯥꯕꯗ ꯃꯥꯅ ꯔꯤꯃꯨꯚ ꯇꯧꯔ ꯅꯦꯛꯁ ꯇ꯭ꯔꯤꯞ ꯀꯥꯡꯄꯣꯛꯄꯤ ꯀꯥꯏꯅ
ꯑ ꯃꯤꯁꯨꯔꯥꯁ ꯣꯣꯔ ꯆꯠꯂ
ꯆꯠꯂꯒꯦ ꯅꯣꯡꯃꯩ ꯄꯥꯏꯔ ꯑꯩ ꯅꯧꯔꯤ ꯄꯥꯏꯗꯣꯏꯅꯦ
ꯔꯝꯔꯥꯏꯗꯣ ꯑꯩꯁꯨ ꯆꯠꯀꯅꯤ ꯃꯊꯪ ꯍꯞꯇꯥꯗ ꯏꯔꯣꯏꯕ
ꯍꯣꯏ ꯏꯔ ꯅꯨꯡꯉꯥꯏ
ꯎꯝ ꯑꯗꯣ ꯑꯩꯈꯣꯏ ꯃꯤ ꯀꯧꯔꯤ ꯔꯤ ꯃꯆꯥ ꯂꯩꯕ ꯁꯤꯡꯕꯨ
ꯑꯄꯤꯔꯧꯁꯨ ꯆꯠꯂꯅꯤꯅ ꯑꯗꯨꯗꯤ
ꯍꯣꯏ ꯃꯥꯅ ꯀꯧꯔꯛꯄꯅꯦ ꯑꯩꯗꯤ ꯌꯥꯝꯅ
ꯑꯣ ꯑꯣ ꯃꯥꯁ ꯈꯔ ꯇꯧꯔꯦꯍꯦ ꯍꯟꯗꯛ ꯀꯔꯤ ꯂꯩꯕꯅꯤꯅ
ꯍꯣꯏ ꯌꯥꯝ ꯆꯠꯂꯦ ꯃꯣꯏꯗꯤ ꯔꯤꯐ꯭ꯔꯦꯁ ꯇꯧꯕꯅꯤ ꯍꯥꯏꯌꯦ ꯂꯥꯏꯔꯤꯛ ꯄꯥꯕꯗꯣ ꯈꯔ ꯈꯔ ꯔꯤꯐ꯭ꯔꯦꯁ ꯇꯧꯅꯤ ꯍꯥꯏ
ꯍꯣꯏ ꯌꯥꯝ ꯄꯥꯝꯃꯅꯁꯨꯅꯦ
ꯎꯝ
ꯀꯝꯄ꯭ꯔꯦꯟꯁꯨ ꯍꯥꯏꯕꯅꯦ
ꯅꯪ ꯅ ꯍꯥꯟꯅꯒꯤ ꯃꯐꯝꯗ ꯑꯗꯨꯝ ꯂꯩꯔꯤꯕ꯭ꯔꯣ
ꯑꯂꯑꯦ ꯀꯔꯤꯅꯣ ꯅꯪ ꯈꯣꯟꯖꯦꯜ ꯇꯥꯔꯒ ꯑꯩ ꯆꯥꯛ ꯂꯥꯛꯑꯝꯃꯦ ꯇꯧꯏꯌꯦ
ꯑꯩꯁꯦ ꯔꯥꯁꯤ ꯑꯃ ꯌꯥꯎꯕꯒꯤ
ꯋꯥꯍ ꯆꯥꯛꯂꯥꯝꯒꯤ ꯔꯥꯁꯤꯔꯣ
ꯍꯣꯏ ꯍ
ꯑꯗꯨꯗꯤ ꯆꯥꯛ ꯆꯥꯅꯤꯡ ꯑ ꯆꯥꯛ ꯆꯥꯅꯤꯡ ꯇꯥꯅ ꯅꯪꯇꯣ ꯀꯣꯜ ꯑꯗꯨꯝ ꯇꯧꯔꯛꯑꯅꯤ
ꯍꯣꯏ ꯇꯧꯔꯛꯑꯣ ꯑꯩ ꯈꯣꯟꯖꯦꯜꯁꯦ ꯌꯥꯝ ꯐꯖꯕꯒꯤ ꯃꯤꯅ ꯂꯣꯏꯅꯃꯛ ꯑꯗꯨ ꯃꯥꯏ ꯍꯥꯏꯅꯩꯌꯦ
ꯑꯣ ꯑ
ꯅꯈꯣꯏꯒꯤ ꯀꯩꯅꯣꯗꯨꯗꯤ ꯂꯣꯏꯔꯕꯣ ꯀ꯭ꯂꯥꯁꯇꯣ ꯅꯪ ꯑꯃ ꯇꯝꯕꯗꯣ ꯀꯩꯗꯧꯉꯥꯏ ꯑꯠꯆꯥ ꯆꯍꯤ ꯀꯌꯥ ꯆꯪꯕ ꯑꯗꯨꯗꯣ
ꯑꯅꯤ ꯑ ꯆꯪꯦ ꯍꯣꯏ
ꯎꯝ ꯑꯦꯛꯖꯥꯝꯗꯤ ꯀꯃꯥꯏ ꯃꯥꯏ ꯏꯈ꯭ꯔꯒꯦ ꯅꯨꯡꯉꯥꯏꯈꯤꯕ꯭ꯔꯥ
ꯉꯉꯥꯏ ꯉꯁꯤꯁꯦ ꯕꯤ ꯑꯦꯗꯀꯤ ꯐꯣꯝ ꯉꯁꯤ ꯕꯤ ꯑꯦꯗꯀꯤ ꯑꯦꯟꯇ꯭ꯔꯥꯟꯁ ꯊꯥꯕꯅꯦ
ꯅꯪꯈꯩ ꯌꯥꯕ꯭ꯔꯥ
ꯑꯩ ꯌꯥꯎꯗ꯭ꯔꯦ ꯃꯊꯪ ꯆꯍꯤꯗ ꯑꯃꯨꯛ ꯌꯥꯎꯔꯒꯦꯅ ꯇꯧꯕ ꯑꯗꯣ ꯃꯊꯪ ꯆꯍꯤꯍꯤꯗ ꯑꯃꯨ ꯇꯧꯅ ꯑꯃꯨꯛ ꯄꯥꯝꯃꯨꯑꯦ ꯋꯥꯟ ꯏꯌꯥꯔ ꯐ꯭ꯔꯤ ꯂꯩꯗꯣꯏꯗꯣ
ꯀꯔꯤ ꯑꯗꯨꯗꯤ ꯍꯟꯗꯛꯅ ꯍꯧꯕ ꯌꯥꯗ꯭ꯔꯣ
ꯑꯩꯗꯣ ꯅꯍꯥꯟ ꯒ꯭ꯔꯦꯖꯨꯋꯦꯠꯀꯤꯗꯣꯦꯔꯥ ꯀꯥ ꯑꯗꯨꯒꯤ ꯑꯦꯄꯦꯔꯤꯡ ꯂꯩꯇꯕ ꯂꯣꯏꯔꯤꯕ ꯔꯤꯖ ꯈꯛꯇ ꯉꯥꯏꯕꯅꯦꯕ ꯑꯗꯣ ꯃꯣꯏ ꯍꯧꯖꯤꯛ ꯕꯤ ꯑꯦꯠ ꯇꯧꯕꯁꯨ ꯀꯨꯏꯗꯣꯏꯅꯦꯕ ꯃꯣꯏ ꯑꯥꯒꯁ ꯁꯦꯞꯇꯦꯝꯕꯔ ꯇꯥꯔꯦ ꯀꯥꯗꯣꯏꯅꯦꯕ
ꯎꯝ
ꯑꯗꯨꯅ ꯑꯁ ꯕꯤꯔꯥꯀꯥ ꯑꯦꯔꯤꯄꯦꯌꯔꯤꯡꯒꯤꯁꯨ ꯐꯣꯝꯅ ꯊꯥꯗꯤ ꯐꯥꯗꯧꯕ
ꯆꯍꯤ ꯑꯃꯈꯛꯕꯨꯥꯎ ꯌꯥꯝ ꯊꯨꯅ ꯂꯥꯛꯀꯅꯤꯗ ꯅꯪ ꯆꯍꯤ ꯌꯥꯝ ꯂꯩꯌꯦꯦꯅ
ꯂꯩꯔꯁꯨ ꯑꯗꯨꯝ ꯐ꯭ꯔꯤ ꯂꯩꯔ ꯄꯥꯝꯃꯨꯨꯏꯗꯅ
ꯍꯣꯏ ꯍꯟꯗꯛ ꯆꯍꯤ ꯄꯩꯁꯥ ꯌꯥꯝ ꯇꯥꯜꯂꯣ ꯌꯥꯝ ꯇꯥꯜꯂꯣ ꯑꯗꯨꯒ ꯃꯊꯥꯡ ꯆꯍꯤ ꯐꯦ ꯂꯥꯏꯔꯤꯛ ꯄꯥꯕ ꯑꯩ ꯄꯥꯕ ꯍꯥꯎꯈ꯭ꯔꯣ ꯑꯗꯨꯒ ꯑꯣꯖꯥ ꯊꯨꯅ ꯇꯧꯈ꯭ꯔꯣꯀꯣ
ꯍꯣꯏ ꯍꯣꯏ ꯅꯪꯒꯤ ꯕꯣꯔꯗꯣ ꯑꯩ ꯐꯪꯕ ꯑꯣꯏꯖꯔꯒꯦꯅꯦ
ꯐꯪꯖꯔꯣ ꯐꯪꯖꯔꯣ
ꯍꯣꯏ ꯍꯣꯏ
ꯆꯔꯆ ꯆꯠꯠꯇꯕ꯭ꯔꯣꯅ ꯑꯩꯈꯣꯏ ꯉꯁꯤ ꯁꯟꯗꯦꯅꯤꯅꯦ
ꯃꯟꯗꯦ ꯆꯇ ꯅ ꯊ ꯂꯩ ꯑꯣ ꯆꯥꯔꯖ ꯍꯥꯏꯕ꯭ꯔꯣ ꯀ꯭ꯂꯥꯁ ꯍꯥꯏꯕ ꯑꯩ ꯉꯁꯤ ꯆꯠꯇ꯭ꯔꯦ ꯍꯣꯏ
ꯑꯦ ꯔꯥ ꯅꯨꯡꯇꯤꯒꯤ ꯆꯠꯂꯣ ꯁꯟꯗꯦ ꯈꯨꯗꯤꯡꯒꯤ ꯆꯠꯂꯣ ꯄꯤꯛꯆꯔ ꯀꯥꯞꯅꯤꯡꯕ ꯅꯨꯃꯤꯠ ꯈꯛꯇ ꯆꯠꯄ ꯌꯥꯕ꯭ꯔꯣ ꯆꯥꯔꯖꯄꯨ
ꯑꯗꯨꯅꯦ ꯆꯥꯔ ꯆꯜꯗꯤ ꯄꯤꯛꯆꯔ ꯀꯥꯨꯅꯕ ꯈꯛꯇ ꯆꯠꯂꯨ ꯇꯥꯏꯕ
ꯍꯣꯏ ꯕꯥꯏꯕꯜ ꯄꯨꯔꯒ ꯐꯖꯅ ꯏꯁꯩ ꯁꯛꯔꯒ ꯏꯁꯣꯔꯕꯨ ꯅꯤꯡꯒꯗꯕ
ꯅꯈꯣꯏꯔꯦꯡꯒꯤ ꯄꯩꯁꯥ ꯃꯌꯦꯛ ꯃꯃꯜ ꯀꯌꯥ ꯊꯤꯕ꯭ꯔꯥ ꯊꯥꯒꯤ
ꯍꯥꯏꯗꯤ ꯏꯔꯦ ꯅꯠꯇꯦ ꯌꯨꯝꯗ ꯂꯩꯕꯅꯦ
ꯑꯣ ꯑꯩ ꯀꯥꯎꯔꯦ ꯑꯩ ꯀꯥꯎꯔꯦ ꯆꯨꯝꯃꯦ ꯆꯨꯝꯃꯦ
ꯂꯥꯛꯑꯣ ꯅꯣꯏ ꯄꯩꯁꯥ ꯄꯥꯏꯕ ꯅꯣꯡꯃ ꯏꯟꯖꯥꯡ ꯑꯍꯥꯎꯕ ꯆꯥꯃꯤꯟꯅꯁꯦ
ꯑꯁ ꯅꯣꯏꯦ ꯄꯤꯆꯥꯥ ꯄꯥꯕ ꯀꯥꯅ ꯑꯩ ꯃꯄꯥꯟ ꯊꯣꯛꯇ꯭ꯔꯤꯁꯦ ꯄꯩꯁꯥ ꯂꯩꯗꯕꯒꯤꯅꯦ
ꯃꯄꯥꯟ ꯊꯣꯛꯅꯤꯡꯗꯕꯗꯣ ꯀꯝꯄ꯭ꯂꯦꯛꯁꯟ ꯁꯦꯝꯃꯒꯤ ꯈꯪꯉꯦ ꯅꯨꯄꯤ
ꯍꯣꯏ ꯀꯥꯏ ꯀꯄꯔꯦ ꯁꯖꯦ ꯂꯣꯏ ꯌꯥꯝ ꯐꯖꯈ꯭ꯔꯦ ꯍꯟꯗꯛꯇꯤ ꯁꯦꯝꯃꯟꯥꯟꯕꯒꯤꯀꯣ
ꯑꯗꯨꯒꯤꯅꯦ ꯄꯩꯁꯥꯗꯤ ꯑꯗꯨꯝ ꯂꯩꯌꯦꯕ ꯈꯪꯉꯦꯕ
ꯍꯅꯒꯃꯅꯗ꯭ꯔꯤ
ꯋꯥ ꯍꯟꯗꯛꯇꯗꯤꯤ ꯄꯨꯔꯥ ꯃꯣꯗꯦꯜ ꯃꯥꯜꯂꯦ ꯍꯥꯏꯇꯥꯔꯦ
ꯑꯣꯔꯗꯤ ꯀꯅꯥ ꯑꯁ
ꯉꯔꯅꯤ ꯀꯥꯏꯅ ꯍꯣꯏ ꯍꯣꯏꯇꯤꯀꯗ ꯎꯝ ꯅꯨꯡꯇꯤꯒ ꯀꯣꯜ ꯇꯧꯔꯛꯑꯒ ꯑꯁ ꯅꯪꯅ ꯑꯃꯨꯛ ꯁꯤ ꯅꯨꯄꯤꯁꯤ ꯀꯥꯏꯅ ꯉꯥꯡꯗꯣꯏꯗꯣ ꯈ
ꯑꯗ ꯑꯗꯨꯅꯦ ꯆꯃꯦ
ꯑꯗꯤ ꯈꯨ ꯆꯠꯦꯛ ꯀꯣꯟꯅꯥ
ꯎꯟ ꯆꯠꯇꯦ ꯆꯠꯅꯤꯡꯉꯦ ꯑꯩ ꯌꯥꯝ ꯆꯠꯅꯤꯡꯉꯦ ꯆꯠꯀꯦ ꯇꯧꯕꯅꯦ ꯑꯗꯨꯕꯨ ꯆꯠꯅꯤꯡꯗꯕ ꯋꯥ ꯃꯌꯥꯝꯗꯣ
ꯃꯥꯎ
ꯑꯁ ꯅꯠꯇꯦ ꯋꯥ ꯃꯌꯥꯝꯗꯣ ꯍꯥꯏꯕ ꯂꯝꯕꯤꯒꯤ ꯍꯥꯏꯗꯤ ꯑꯩꯈꯣꯏ ꯈꯨꯟ ꯆꯠꯄꯒꯤ ꯂꯝꯕꯤꯗꯣ ꯍꯣꯏ ꯍꯣꯏ ꯑꯗ ꯆꯠꯅꯤꯡꯗꯦ ꯈ꯭ꯔꯤꯁꯃꯥꯁꯇ ꯑꯣꯏꯅ ꯐꯖꯅ ꯆꯠꯂꯅꯤ
ꯆꯠꯂꯣ ꯑꯩꯈꯣꯏ ꯁ ꯑꯩꯈꯣꯏ ꯁꯝ ꯆꯠꯂꯁꯤꯅ ꯈ꯭ꯔꯤꯁꯃꯥꯁꯁꯤ ꯅꯣꯡꯃ ꯃꯃꯥꯟꯅꯕꯤ ꯌꯨꯝꯗ ꯈ꯭ꯔꯤꯁꯃꯥꯁ ꯆꯠꯄꯗꯨꯕꯨ ꯀꯩꯀꯥꯏ ꯂꯩꯒꯦ
ꯑꯩꯈꯣꯏ ꯀꯣꯟꯅ ꯍꯦꯟꯅ ꯅꯨꯡꯉꯥꯏ ꯅꯈꯣꯏ ꯀꯣꯟꯗꯒꯤ ꯍꯦꯟꯅ
ꯏꯃꯥꯏ ꯏꯃꯥꯏ ꯏꯃꯥꯏ ꯍꯥꯏꯗꯤ ꯄꯨꯕꯤꯔ ꯑꯩꯕꯨ ꯇꯧꯕꯤꯌꯣ
ꯅꯈꯣꯏ ꯏꯁꯇꯦꯇꯥꯁ ꯎꯗꯕ ꯅꯍꯥꯟ ꯈ꯭ꯔꯤꯁꯃꯥꯁꯀꯤ ꯑꯩꯈꯣꯏꯗꯤ ꯄꯨꯔꯛꯀꯅꯤ ꯍꯥꯏꯁꯤꯔꯥ ꯀꯨꯝꯍꯩꯒꯨꯝꯅ ꯇꯧꯕꯅꯦ ꯅꯈꯣꯏꯗꯤ ꯆꯥꯔꯖ ꯀꯥꯕꯒꯨꯝꯅ ꯊꯝꯔꯒ ꯏꯁꯩ ꯁꯛꯂꯒ ꯌꯥꯝ
ꯀꯣꯏꯍꯦ ꯀꯨꯍꯔꯤꯅꯤ ꯀꯩꯩꯅꯣ
ꯑꯁ ꯑꯩꯈꯣꯏꯒ ꯇꯣꯡꯉꯥꯜꯂꯤ ꯅꯈꯣꯏ ꯃꯀꯣꯛꯇꯥꯡ ꯅꯈꯣꯏꯒꯤ ꯐ ꯇꯦꯟ ꯃꯀꯣꯛ ꯇꯥꯡꯕꯗ ꯅꯈꯣꯏꯒꯤ ꯃꯔꯨꯞ ꯒꯔꯤ ꯊꯧꯕ ꯃꯀꯣꯛ ꯇꯥꯡꯕꯗꯣ ꯑꯗꯨꯗ ꯍꯪꯉꯣ ꯑꯩꯈꯣꯏ ꯀꯨꯝꯍꯩ ꯀꯃꯥꯏꯅ ꯇꯧꯕ꯭ꯔꯥ ꯈ꯭ꯔꯤꯁꯃꯥꯁ ꯍꯥꯏꯔꯛ ꯅꯤ ꯌꯥꯝ ꯅꯨꯡꯉꯥꯏꯌꯦ ꯇꯣꯡꯉꯥꯜꯂꯦ ꯃꯍꯥꯎꯗꯣ ꯍꯥꯏꯔꯛꯀꯅꯤ
ꯎꯝ ꯅꯨꯡꯉꯥꯏꯕꯗꯤ ꯑꯗꯨꯝ ꯂꯣꯏꯅ ꯅꯨꯡ ꯅꯨꯡꯉꯥꯏ ꯃꯥ ꯃꯥ ꯈꯨꯟꯒꯤꯗꯤ ꯑꯗꯨꯝ ꯅꯨꯡꯉꯥꯏꯗꯣꯏꯅꯦ ꯀꯩꯅꯣ ꯃꯥ ꯃꯥ ꯈꯨꯟꯗꯒꯤ ꯍꯦꯟꯕ ꯅꯨꯡꯉꯥꯏꯕ ꯂꯩꯇꯦ
ꯎꯝ ꯅꯣꯏꯁꯤ ꯅꯈꯣꯏ ꯈꯨꯟꯗꯤ ꯅꯨꯡꯉꯥꯏꯒꯗꯕ ꯃꯥꯟꯗꯦ
ꯑꯩꯈꯣꯏꯗꯤ ꯌꯥꯝ ꯅꯨꯡꯉꯥꯏꯌꯦ
ꯅꯈꯣꯏ ꯁꯛꯇꯥ ꯁꯤꯡꯗꯣ ꯌꯥꯝꯅ ꯀꯔꯤ ꯍꯥꯏꯁꯤꯔ ꯁꯦꯔꯦꯁ ꯇꯥꯏꯞꯇ ꯇꯧꯕ ꯃꯥꯜꯂꯦ
ꯍꯣꯏ ꯑꯩꯈꯣꯏ ꯁꯛ ꯌꯥꯝ ꯐꯖꯕꯅꯤꯅꯀꯣ ꯃꯤꯒꯤ ꯃꯧ ꯑꯣꯏꯒꯗꯔꯅ ꯄꯥꯈꯠꯄꯒꯤ ꯁꯤꯔꯌꯦꯁ ꯑꯣꯏꯕ
ꯇꯥꯅꯤꯡꯗꯕꯗ ꯇꯥꯅꯤꯡ
ꯅꯠꯇ꯭ꯔꯣ ꯆꯨꯝꯗ꯭ꯔꯣ ꯁꯤꯔꯤꯌꯁ ꯑꯣꯏꯔꯗꯤ ꯑꯗꯨꯝ ꯍꯥꯏꯕ ꯇꯥꯕꯅꯦ ꯅꯣꯡꯁꯦ ꯑꯃꯨꯛ ꯃꯝꯃꯦ ꯅꯣꯡꯁꯦ ꯐꯖꯅ ꯆꯨꯔꯗꯤ ꯐꯗꯧꯕ
ꯀꯩꯅꯣ ꯅꯪ ꯂꯩꯔꯤꯕ ꯅꯈꯣꯏ ꯐꯦꯃꯤꯂꯤꯗꯣ ꯀꯅꯥꯒꯤꯔ ꯍꯥꯏꯗꯤ ꯅꯣꯏ ꯕꯕꯥ ꯁꯥꯏꯠꯀꯤꯔ ꯃꯃꯥ ꯈꯣꯏꯒꯤꯔꯥ ꯍꯥ ꯑ
ꯈꯣꯏ ꯁꯋꯥꯥꯏꯗꯒꯤ
ꯑꯗꯨꯗꯤ ꯃꯤ ꯌꯥꯝꯂꯝꯅꯤꯀꯣ
ꯑꯗꯨꯝ ꯈꯨꯟꯒꯤ ꯂꯥꯛꯑꯗꯤ ꯌꯥꯝꯃꯦ
ꯎꯝ
ꯑꯗꯨꯅꯦ ꯑꯩ ꯇꯜꯂꯤꯁꯦ ꯗꯦꯠ ꯇ꯭ꯋꯦꯟꯇꯤ ꯃꯃꯥꯡꯗ ꯑꯃꯨꯛ ꯂꯥꯛꯑꯅꯤ ꯗꯤꯂꯤꯚꯔꯤ ꯇꯧꯕ ꯕꯤꯠ ꯂꯩꯇꯦ
ꯎꯝ ꯈꯁ ꯐꯖꯅ ꯆꯠꯄ꯭ꯔ ꯅꯨꯡꯇꯤꯒꯤ
ꯎꯝ ꯆꯠꯂꯦ ꯀ꯭ꯂꯥꯁ ꯐꯖꯅ ꯇꯧꯗꯦ ꯁꯦꯂꯦꯕꯁꯁꯨ ꯂꯣꯏꯔꯦꯕ
ꯑꯥ
ꯑꯃ ꯗꯌꯨꯗꯣ
ꯅꯛꯏꯅ
ꯍꯣꯏ ꯑꯃ ꯑꯁꯤ ꯕꯤꯜꯗꯤꯡꯗ ꯂꯩꯕꯅꯤꯕ
ꯑꯥ ꯌꯥꯝ ꯄꯨꯟꯕ꯭ꯔ ꯇꯣꯏꯅ ꯄꯨꯟꯕ꯭ꯔ
ꯕꯤꯜꯗꯤꯡ ꯑꯃꯈꯛꯇ ꯂꯩꯕꯅꯤꯅ ꯇꯣꯏꯅ ꯄꯨꯟꯁꯗꯦꯗ ꯍꯣꯏ ꯌꯨꯝꯗ ꯅꯍꯥꯟꯗꯤ ꯃꯥꯗꯤ ꯑꯗꯨꯝ ꯂꯩꯕꯅꯦ ꯑꯩ ꯃꯈꯥꯗ ꯑꯗꯨꯝ ꯀꯨꯝꯃꯦꯗꯅ ꯍꯥꯟꯅꯗꯤ ꯑꯁꯤ ꯕꯤꯜꯗꯤꯡ ꯃꯈꯥ ꯈꯔ ꯂꯩꯕꯅ ꯑꯗꯨꯝ ꯑꯩꯈꯣꯏ ꯌꯨꯝꯗꯅꯤꯅ ꯀꯃꯥꯏ ꯊꯦꯡꯅꯅꯤꯉꯥꯏꯁꯨ ꯂꯩꯇꯦ
ꯑꯥ
ꯑꯁꯤ ꯈꯣꯡꯅ ꯂꯩꯕ ꯌꯨꯝꯗꯒ ꯀꯨꯝꯃꯗꯤ ꯑꯗꯨꯝ ꯀꯨꯝꯕ ꯌꯥꯕ
ꯎꯝ
ꯑꯥ ꯅꯣꯡꯁꯦ ꯑꯃꯨꯛ ꯃꯝꯂꯤ ꯃꯝꯂꯤ ꯇꯧꯋꯦ ꯐꯖꯅ ꯆꯨꯔꯗꯤ ꯐꯗꯧꯕ
ꯑꯩꯗꯤ ꯈꯪꯗꯦ ꯃꯄꯥꯜ ꯊꯣꯛꯇꯕꯒꯤ ꯎꯗꯦ
ꯎꯔꯝꯔꯣꯏ ꯀꯝꯄ꯭ꯂꯦꯛꯁꯟ ꯁꯦꯝꯕꯅꯤꯅ ꯌꯨꯝ ꯐꯥꯎ ꯍꯥꯡꯗ ꯍꯥꯡꯗꯔꯤꯕꯣ ꯍꯥꯡꯗ꯭ꯔꯕ꯭ꯔꯣ ꯊꯤꯕꯥꯎ ꯐꯥꯏꯗ꯭ꯔꯕ꯭ꯔꯣ ꯀꯝꯄ꯭ꯂꯦꯛꯁꯟ ꯇꯧꯃꯟꯕꯒꯤ ꯑꯁ ꯂꯣꯏ ꯃꯅꯨꯡꯗ ꯑ ꯌꯥꯔꯔꯣꯏ
ꯃꯄꯥꯜꯗ ꯕꯖꯥꯔꯁꯨ ꯃꯅꯨꯡꯗ ꯁꯣꯛꯂꯅꯤ
ꯃꯣꯏ ꯊꯣꯛꯄ ꯃꯇꯝꯗꯤ ꯅꯨꯡꯉꯥꯏꯔꯅꯤ
ꯎꯝ
ꯀꯨꯝꯃꯣꯗꯒꯤ ꯍꯦꯟꯅ ꯅꯝꯊꯤꯔꯝꯒꯅꯤ
ꯍ ꯆꯥꯅꯤꯡꯗꯕ ꯅꯪ ꯀꯅꯥ ꯀꯅꯥꯒ ꯋꯥꯔꯤꯁꯤꯅꯕ꯭ꯔꯥ ꯍꯟꯗ
ꯅꯦ ꯈꯣꯟꯅ ꯗ ꯌꯦꯂꯦ ꯀꯣꯟꯒ ꯔꯤꯌꯣꯁꯅ ꯑꯗꯨꯗꯤ
ꯀꯔꯤꯒꯤ ꯃꯥꯕꯨꯗꯤ ꯀꯔꯤꯒꯤ ꯁꯅꯥꯗꯕ
ꯃꯥ ꯔꯤꯁꯤꯞ ꯇꯧꯕ ꯌꯥꯗꯌꯦ
ꯎꯝ ꯅꯪ ꯑꯩꯉꯣꯟꯗ ꯅꯍꯥꯟꯅ ꯁꯥꯔꯛꯄ ꯌꯥꯗ꯭ꯔꯣ ꯕꯤꯕꯨꯗꯤ ꯀꯨꯏꯅ ꯁꯥꯟꯅꯔꯒ ꯑꯩꯉꯣꯟꯗꯗꯤ ꯁꯨꯡꯆꯥ ꯁꯥꯟꯅꯔꯦ ꯀꯝꯕ
ꯑꯩ ꯈꯪꯗꯕ
ꯑꯣ ꯑꯩ ꯑꯩꯕꯨꯁꯦ ꯈꯪꯕꯤꯗ꯭ꯔꯦꯅꯦ
ꯀꯝꯄ꯭ꯂꯦꯛꯁꯟ ꯁꯦꯝꯃꯒ ꯂꯩꯔꯕꯅꯤꯅ ꯃꯅꯨꯡꯗ ꯑꯗꯨꯝ ꯂꯣꯠꯂꯒ ꯂꯩꯅꯒꯅꯤ ꯀꯅꯥ ꯅꯤꯡꯁꯤ ꯁꯤꯤꯡꯗꯣꯏꯅꯣ ꯍꯥ
ꯎꯝ ꯑꯩꯉꯣꯟꯗ ꯋꯥꯔꯤ ꯁꯥꯟꯅꯕ ꯁꯨꯔꯣꯛꯄꯨꯗꯤ ꯅꯨꯄꯥ ꯐꯖ ꯐꯖꯕꯗ ꯁꯥꯟꯅꯕ ꯌꯥꯗ꯭ꯔꯣ
ꯁꯅꯥ ꯅꯤꯡꯟꯖꯟ ꯅꯨꯄꯥꯕꯨ ꯇꯜꯂꯦ ꯍꯧꯖꯤꯛ ꯀꯩ ꯍꯥꯏꯕ ꯂꯥꯏꯔꯕ ꯎꯔꯒꯤ ꯅꯨꯄꯥꯗꯣ ꯏ ꯅꯦꯝ ꯅꯦꯝꯔꯒ ꯄꯩꯁꯥ ꯄꯥꯏꯔꯦꯅ ꯄꯩꯁꯥ ꯑꯃꯃꯥꯕ ꯀꯌꯥꯝ ꯌꯥꯝ ꯄꯥꯏꯔꯒꯦꯕ ꯅꯨꯄꯤ ꯇꯣꯉꯥꯟꯗ ꯄꯨꯛ ꯅꯨꯡꯁꯤꯅꯏ
ꯍꯥꯏꯍ ꯒ꯭ꯌꯥꯟ ꯇꯥꯗ꯭ꯔꯦ ꯑꯩꯈꯣꯏꯒꯤ ꯄꯨꯟꯁꯤꯁꯦ ꯑꯃ ꯅꯪꯒꯤ ꯅꯍꯥꯟꯥꯟꯒꯤꯗꯨꯗꯤ
ꯃꯆꯥ ꯂꯩꯔꯦ ꯑ ꯃꯥꯒꯤ ꯅꯨꯄꯤ ꯂꯩꯔꯦ ꯍꯥꯏꯈ꯭ꯔ ꯅꯨꯄꯤ ꯇꯣꯉꯥꯟꯕ ꯑꯃꯨꯛ ꯄꯥꯝꯃꯦ ꯅꯨꯄꯥꯗꯤ